ꯇꯥꯔꯕꯣ ꯑꯣ ꯑꯩꯁꯤ ꯃꯤꯅ ꯀꯩꯅꯣ ꯇꯧꯕꯗ ꯅꯤꯡꯉꯣ ꯅꯤꯡꯉꯣꯟꯗ ꯑꯗꯨꯝ ꯋꯥꯏꯁꯂ ꯈꯜꯂꯝꯕꯅꯤ
ꯑꯣ ꯅꯪꯗ ꯇ ꯑꯗꯨꯗꯤ ꯑꯁꯨꯅꯤ ꯑꯩꯈꯣꯏꯒꯤ ꯃꯔꯝ ꯂꯩꯕꯒꯤ ꯁꯥꯖꯩꯅꯤ ꯃꯣꯏꯅ ꯈꯅꯤꯡꯕ ꯈꯜꯂꯁꯅꯨ ꯍꯋꯥꯏꯁꯦ ꯀꯥꯂꯟꯗ꯭ꯔꯤ ꯀꯥꯂꯟꯗ꯭ꯔꯤ ꯄꯥꯝꯕꯤꯡꯈꯛ ꯑꯩꯅ ꯕꯣꯔꯥꯗ ꯇꯧꯔ ꯊꯥꯕ ꯑꯗꯣ ꯑ ꯖꯤꯡꯒ ꯌꯧꯈꯤꯗꯣꯔꯤ ꯃꯤ ꯋꯥꯌꯥꯔ ꯃꯔꯤꯁꯤꯗ ꯀꯥꯔꯒ ꯑꯗ ꯑꯩꯅ ꯃꯥꯒꯤ ꯃꯇꯣꯟꯒꯤ ꯁꯔꯨꯛꯁꯦ ꯆꯤꯡꯙꯔꯒ ꯃꯈꯥꯗ ꯆꯠꯍꯟꯒꯦꯅ ꯇꯧꯕꯅꯤꯕ ꯍꯌꯦꯡ ꯄꯥꯜꯂꯁꯨ ꯍꯦꯛꯄ ꯑꯝꯇ ꯉꯝꯃꯔꯣꯏꯅ ꯑꯗꯨꯒꯤꯅꯤ ꯑꯩꯅ ꯌꯣꯠ ꯑꯁꯥꯡꯕ ꯑꯃ ꯄꯥꯏꯔꯒ ꯁ ꯀꯣꯊꯣꯛꯏꯁꯦ
ꯃꯅꯤꯡꯒ ꯗꯤ
ꯃꯅꯤꯡꯒꯤꯗꯤ ꯈꯪꯗꯦꯗ ꯌꯦꯡꯉꯨꯗꯦ ꯀꯏꯝꯇ ꯍꯦꯛꯄ ꯆꯠꯇꯦꯗ ꯄꯥꯜꯂꯝꯃꯅꯤ ꯀꯩꯅꯣ ꯅꯍꯥꯟ ꯀꯩꯅꯣꯒꯗ ꯌꯥꯝ ꯄꯥꯜꯍꯧꯔꯕꯅꯦ ꯀꯥꯏꯑꯕ ꯇꯦꯅꯧꯋꯥꯡꯕꯤꯒꯗꯣ
ꯍꯣꯏ ꯑꯁꯥꯡꯕꯤ ꯈꯥꯃꯦꯟꯒ ꯑꯗꯨ ꯄꯥꯜꯂꯝꯃꯅꯤ ꯅꯣꯡ ꯆꯤꯡ ꯈꯔ
ꯑ ꯍꯋꯥꯏꯁꯔꯥꯡꯕꯨꯗꯤ ꯌꯥꯝ ꯄꯥꯝꯕꯅꯤ ꯍꯥꯢ ꯑꯁꯥꯡꯕꯒꯤ ꯍꯦꯛꯇꯦꯗ ꯉꯔꯥꯡꯁꯨ ꯑꯩꯈꯣꯏ ꯆꯦ ꯍꯣꯏ ꯆꯠꯄꯗ ꯃꯥꯅ ꯂꯝꯕꯤꯗ ꯊꯦꯡꯅꯕꯗ ꯂꯩꯕꯤꯒꯦꯅ ꯂꯩꯔꯑꯦ ꯑꯣꯃꯩ ꯂꯥꯛꯑꯦ
ꯍꯣꯏ ꯑꯁꯥꯝꯗꯤ ꯂꯣꯔ ꯆꯥꯎ ꯍꯥꯎꯕꯅꯤ
ꯎꯝ ꯀꯥꯡꯉꯧ ꯉꯧꯔ ꯆꯥꯕꯗꯤ ꯍꯥꯎꯕꯅꯤ
ꯏꯔꯣꯂ ꯆꯥꯔꯁꯨ ꯍꯥꯎꯕꯅꯤ
ꯏꯝꯕꯗꯤꯛꯇ ꯆꯥꯗꯔꯤꯗ ꯑꯩꯈꯣꯏꯒꯤ ꯍꯨꯢ ꯃꯈꯣꯜꯒꯤ ꯑꯗꯨꯅꯦ ꯑꯩ ꯍꯧꯖꯤꯛꯇꯤ ꯍꯋꯥꯏ ꯑꯁꯥꯡꯕꯒꯤ ꯃꯇꯣꯟꯗꯣ ꯀꯣꯊꯔꯝꯃꯤꯕ ꯍꯣꯔꯦꯟ ꯉꯥꯜꯂ ꯀꯣꯊꯔꯒꯦ ꯍꯨꯏ ꯃꯈꯣꯟꯁꯦ ꯌꯥꯗ꯭ꯔꯦ
ꯌꯥꯝ ꯂꯥꯡꯉꯤ ꯅꯣꯏ ꯍꯨꯏꯗꯣ
ꯂꯥꯡꯉꯦ ꯂꯥꯡꯉꯤ ꯄꯨꯟꯁꯤꯜꯂꯒ ꯑꯗꯨꯝ ꯊꯝꯕꯗꯣ ꯑꯗꯨꯒꯤꯅꯤ
ꯊꯛꯁꯨꯕꯨꯖꯤ ꯂꯥꯛꯇ꯭ꯔꯕꯣ
ꯂꯥꯏ ꯁꯨꯔꯤꯌꯦ
ꯅꯣꯡ ꯇꯥꯔ ꯑꯩꯈꯣꯢ ꯁꯤꯗꯗꯤ ꯅꯣꯡ ꯁꯨꯛꯂꯦꯞ ꯂꯦꯞꯇꯦ ꯑꯃꯝ ꯇꯥꯔꯤ
ꯅꯣꯡꯁꯦ ꯇꯥꯕ ꯍꯥꯏꯕ ꯌꯥꯗ꯭ꯔꯦꯗ ꯁꯤꯗꯤ ꯃꯔꯤꯛ ꯃꯔꯤꯛ ꯃꯔꯤꯛ ꯈꯛꯇꯪ ꯆꯤꯛꯄꯗꯨꯅꯦ ꯍꯧꯖꯤꯛ ꯑꯣꯏꯔꯤꯁꯤꯗ
ꯍꯧꯖꯤꯛꯅ ꯀꯔꯤ ꯇꯧꯔꯤꯅꯣ ꯊꯕꯛ ꯇꯧꯔꯤꯁꯦ
ꯎꯝ ꯌꯣꯠ ꯇꯔꯥ ꯄꯨꯟꯕꯗ ꯄꯨꯜꯂꯤ
ꯑꯣ ꯉꯁꯤꯗꯤ ꯀꯅꯥ ꯀꯅꯥ ꯋꯥꯔꯤ ꯁꯥꯟꯅꯔꯒꯦ
ꯁꯤꯖꯦ ꯑꯩ ꯁꯥꯔꯃꯒ ꯋꯥꯔꯤ ꯈꯔ ꯁꯥꯟꯅꯔꯦ ꯑꯗꯨꯒ
ꯐꯔꯦ
ꯑꯩ ꯍꯧꯖꯤꯛꯀꯥꯟꯗꯤ ꯎꯁꯣꯏ ꯌꯥꯝ ꯆꯥꯅꯤꯡꯉꯤ ꯎꯁꯣꯏ ꯊꯣꯛꯇ꯭ꯔꯤꯕ ꯈꯪꯗꯦꯅꯦ
ꯊꯣꯛꯑꯦ ꯑꯦ ꯃꯤ ꯎꯁꯣꯏ ꯎꯠꯇꯤꯒꯤ ꯃꯌꯥꯝ ꯇꯧꯔ ꯆꯥꯅꯔꯦ ꯀꯩꯅꯣ ꯎꯁꯣꯏ ꯀꯥꯡꯁꯨ ꯃꯌꯥꯝ ꯀꯩꯅꯣ ꯇꯧꯔ ꯆꯥꯟꯅꯔꯦ
ꯇꯧꯔꯒ ꯎꯁꯣꯏ ꯇꯧꯔꯒ ꯎꯇꯤ ꯑꯝꯇ ꯆꯥꯅꯤꯡꯉꯦ ꯎꯇꯤ ꯍꯥꯎ ꯊꫭꯡꯕ ꯑꯃ ꯅꯨꯡꯗꯥꯡ ꯑꯃ ꯐꯖꯅ ꯇꯤꯡꯊꯣꯛꯑꯦꯗꯅꯀꯣ ꯑꯗꯨꯗꯨꯒ ꯌꯥꯝ ꯊꯣꯡꯕ ꯌꯥꯝ ꯆꯥꯅꯤꯡꯉꯦ ꯎꯆꯣꯏ ꯎꯇꯤꯁꯦ
ꯎꯝ ꯎꯁꯣꯏꯌꯦꯅ ꯇꯥꯡꯉꯦꯗ ꯒꯅ ꯍꯧꯖꯤꯛꯀꯥꯟꯗꯤ ꯌꯥꯝ ꯇꯥꯡꯗꯕ ꯄꯣꯠ ꯑꯝꯇ ꯌꯥꯎꯗ꯭ꯔꯦ
ꯑꯗꯨꯕꯨꯗꯤ ꯑꯩꯈꯣꯏꯁꯤ ꯆꯤꯡꯗ ꯆꯠꯂꯗꯤ ꯃꯌꯥꯝ ꯍꯧꯎꯝꯒꯅꯤ ꯑꯈꯣꯏꯕꯥꯅ ꯊꯥꯕꯛ ꯁꯪꯀꯥꯟ ꯆꯠꯄ ꯀꯥꯟꯗ ꯃꯌꯥꯝ ꯃꯔꯥꯝ ꯍꯦꯜꯂꯛꯃꯅꯤ
ꯀꯤꯁꯤꯍꯣꯏꯗ ꯆꯣꯡꯕ ꯍꯧꯔꯝꯃꯅꯤ
ꯅꯣꯏꯗꯤ ꯀꯩꯀꯩ ꯍꯥꯏꯔꯦ ꯇꯨꯃꯤꯟ ꯂꯩꯈ꯭ꯔꯕ ꯑꯗꯨꯝ
ꯇꯨꯃꯤꯟ ꯂꯩꯈ꯭ꯔꯦꯕꯨ ꯑꯃꯗ ꯑꯃꯨꯛ ꯇꯧꯅꯤ ꯍꯥꯏ ꯑꯃꯗ ꯑꯃꯨꯛ ꯇꯧꯅꯤ ꯍꯥꯏ ꯒ꯭ꯌꯥꯟ ꯇꯥꯗꯦ ꯑꯔꯦꯠꯄ ꯋꯥ ꯑꯃꯇ ꯉꯥꯡꯗꯦ ꯀꯝꯃꯥꯏꯅ ꯇꯧꯗꯣꯏꯅꯣ ꯈꯪꯗ꯭ꯔꯦ ꯃꯇꯝ ꯃꯇꯝ ꯊꯥ ꯊꯥ ꯊꯥꯔ ꯂꯩ ꯉꯁꯥꯏꯖꯨ ꯑꯩꯉꯣꯟꯗ ꯐꯣꯟ ꯇꯧꯔꯛꯑꯝꯕꯅꯦ ꯑꯈꯣꯏ ꯋꯥꯔꯤ ꯁꯥꯟꯅꯔꯤꯉꯩꯗ ꯑꯩ ꯐꯣꯟ ꯄꯥꯏꯈꯠꯄꯗꫭ ꯌꯥꯗ꯭ꯔꯕꯅꯤꯅ ꯄꯥꯏꯍꯧꯗ꯭ꯔꯦꯗꯅ ꯑꯗꯨꯒ ꯚꯣꯏꯁ ꯀꯣꯜ ꯑꯣꯏꯅ ꯊꯥꯔꯛ ꯂꯩꯔꯝꯃꯦ ꯅꯨꯡꯃꯥꯏꯖꯤꯡꯖꯅꯨꯃꯤꯠ ꯐꯥꯎꯗꯤ ꯐꯣꯟ ꯇꯧꯔꯛꯑꯅꯨ ꯌꯥꯗꯣꯔꯕꯅꯤ ꯌꯥꯗꯣꯔꯕꯅꯤ ꯀꯥꯏꯅ ꯇꯧꯔꯒ ꯃꯦꯁꯦꯖ ꯊꯥꯔꯛꯑꯝꯕꯅꯤ ꯑꯩꯅ ꯇꯟꯗꯅ ꯇꯧꯗ꯭ꯔꯦ ꯐꯣꯟꯒ ꯑꯝꯇ ꯑꯩꯁꯦ ꯀꯩꯅꯣ ꯑꯍꯥꯕꯤ ꯈꯔ ꯕꯦꯝꯃꯅ ꯃꯥꯕꫭꯛ ꯍꫭꯏꯗꯩ ꯍꯜꯂꯛꯄꯗ ꯍꯥꯞꯄꯦꯑꯦꯅ ꯄꯣꯔꯛꯄꯅꯦ ꯑꯗꯨꯗ ꯆꯥꯛ ꯂꯥꯝꯃꯦꯅ ꯆꯥꯔꯨꯕꯅꯦ ꯄꯨꯛꯁꯨ ꯁꯧꯒꯠꯂꯦ
ꯑꯍꯜ ꯑꯣꯏꯔꯕꯅꯤꯅ ꯆꯥꯛ ꯆꯥꯕ ꯈꯣꯠꯄ ꯀꯩꯅꯣ ꯇꯧꯕꯀꯩꯀꯩ ꯆꯥꯕ ꯈꯣꯠꯄ ꯈꯔ ꯌꯦꯡꯗꯗꯤ ꯌꯥꯔꯔꫭꯏ
ꯃꯥꯅꯦ ꯆꯝꯐꯨꯠꯁꯦ ꯆꯥꯒꯗꯧꯕꯅꯦ ꯅꯨꯡꯇꯤꯒꯤ ꯑꯗꯣ ꯑꯈꯣꯏꯁꯦ ꯆꯝꯐꯨꯠꯁꯦ ꯑꯈꫭꯏꯗꯁꯦ ꯌꯥꯝ ꯄꯛ ꯄꯥꯝꯗꯦꯕ ꯍꯥꯎꯕ ꯍꯥꯎꯕ ꯍꯥꯎꯇꯕꯒꯤ ꯂꯣꯏ ꯇꯣꯛꯊꯣꯛꯑꯀꯥꯟꯗ ꯍꯛꯆꯥꯡꯒꯤꯁꯨ ꯈꯔ ꯈꯜꯂ ꯆꯥꯗꯧꯗꯣ ꯃꯩꯏ ꯂꯥꯛꯄꯖꯤꯑꯝꯗꯤ ꯑꯩ ꯍꯔꯥꯎꯏꯍꯦ
ꯑꯩꯅ ꯅꯪꯒꯤ ꯑꯩꯗꯤ ꯄꯩꯁꯥ ꯍꯝꯕꯤꯕꯗꯣ ꯑꯩ ꯅꯪꯉꯣꯟꯗ ꯀꯥꯞꯇ꯭ꯔꯤꯅꯦ ꯀꯥꯞꯄꯛꯇ꯭ꯔꯁꯨ ꯌꯥꯔꯕ꯭ꯔꯥ
ꯄꯩꯁꯥ ꯍꯥꯡꯕꯤꯕꯗꯤ ꯀꯔꯝꯕꯅꯣ
ꯅꯪ ꯅ ꯑꯩꯒꯤ ꯀꯩꯅꯣ ꯌꯥꯎꯗꯦꯅ ꯍꯥꯟꯕꯤꯕꯗꯣ
ꯏꯁ ꯌꯥꯝ ꯌꯥꯝꯕ ꯅꯤꯅ
ꯎꯝ
ꯍꯧꯖꯤꯛꯃꯛ ꯁꯤꯡꯒꯦ ꯁꯤꯡꯉꯛ ꯑꫭꯗ ꯁꯦꯟꯗꯣꯏ ꯈꯔ ꯍꯥꯞꯄꯣꯛꯎ
ꯐꯔꯦ ꯐꯔꯦ ꯑꯩꯅ ꯄꯩꯁꯥ ꯃꯌꯥꯝ ꯐꯪꯉꯜꯂꯤꯗꯨꯗꯤ ꯊꯥ ꯊꯥ ꯊꯅꯠꯇꯦ ꯊꯥ ꯊꯥ ꯅꯠꯇꯦ ꯀꯩꯅꯣ ꯅꯪꯅ ꯊꯥ ꯊꯥ ꯑꯃ ꯆꯪ ꯅ ꯊꯥ ꯃꯔꯤ ꯆꯪꯉ ꯈꯣꯝꯕꯗ ꯐꯪꯒꯗꯕ ꯀꯩꯅꯣ ꯁꯦꯟꯗꯜꯒꯤ ꯆꯥꯡꯗꯨ ꯐꯪꯍꯟꯕꯤꯔꯕꯅꯤ
ꯑꯗꯨꯅꯤ ꯌꯥꯝ ꯊꯥꯒꯠꯆꯔꯤ ꯌꯥꯝ ꯅꯨꯡꯉꯥꯏꯖꯔꯦ ꯑꯗꫭꯝꯒꯤ ꯇꯧꯕꯤꯃꯜ ꯄꯨꯁꯤꯁꯤꯃꯥ ꯍꯥꯏꯗꯤ ꯀꯥꯎꯕ ꯉꯝꯄꫭꯏ
ꯑꯗꯨꯝ ꯀꯩꯁꯨ ꯀꯩꯅꯣ ꯇꯧꯕ ꯄꯣꯠ ꯅꯠꯇꯦꯗꯅꯀꯣ ꯉꯥꯛꯇꯪ ꯉꯥꯛꯇꯪ ꯋꯥꯔꯤ ꯁꯥꯟꯅꯔ ꯑꯗꯨꯝ ꯁꯥꯟꯅꯕ ꯑꯗꯨꯝ ꯁꯥꯟꯅꯔꯛꯔꯤꯁꯤꯅꯦ ꯁꯅꯕꯣꯏ ꯑꯗꯨꯅꯤ ꯍꯦꯟꯅ ꯀꯩ ꯍꯥꯏꯅꯤ ꯑꯩꯈꯣꯏꯒꯤ ꯑꯗꯨꯝ ꯍꯦꯟꯅ ꯋꯥꯔꯤ ꯁꯥꯟꯅꯅꯉꯥꯏꯒꯤ ꯃꯆꯥꯛ ꯑꯃ ꯄꯤꯔꯒ ꯑꯗꯨꯝ ꯀꯨꯏꯅ ꯀꯨꯏꯅ ꯁꯥꯟꯅꯔꯁꯨ ꯌꯥꯔꯦꯅ ꯑꯗꯤ ꯆꯥꯔꯕ ꯆꯥꯔꯦ ꯊꯝꯃꯒꯦ ꯑꯗꯨꯃꯥꯏꯅ ꯇꯧꯔꯒ ꯊꯝꯅꯕ ꯉꯥꯛꯇꯣꯏꯕꯅꯤꯅ ꯇꯅꯤꯡꯉꯦ ꯆꯨꯝꯅꯤꯡꯉꯦꯅ
ꯃꯥꯅꯦ
ꯑꯗꯨꯣ ꯍꯌꯦꯡꯗꯤ ꯑꯩꯁꯦ ꯄꯁꯪ ꯑꯣꯏꯅ ꯍꯌꯦꯡꯁꯦ ꯑꯩꯅ ꯍꯥꯟꯅ ꯌꯥꯎꯔꯝꯕ ꯃꯄꯨꯗꯣ ꯑꯗꯨꯗꯒꯤ ꯃꯥꯒꯤ ꯀꯩꯅ ꯍꯤꯟꯗꯣꯔꯤꯕ ꯑꯩꯈꯣꯏꯅ ꯑꯃ ꯑꯣꯏꯅ ꯀꯋꯥꯅ ꯁꯤꯟꯕ ꯑꯗꯨꯃꯥꯏꯅ ꯀꯝꯃꯨꯇꯤ ꯍꯣꯜꯅ ꯁꯤꯟꯕ ꯑꯗꯨꯃꯥꯏꯅ ꯁꯤ ꯁꯤꯤꯟꯕꯒꯤꯗꯣ ꯇꯧꯗꯣꯔꯤꯕ ꯀꯦꯝ ꯇꯧꯕꯗꯣ ꯑꯗꯨꯠꯇꯒꯤ ꯂꯑꯣ ꯅ ꯍꯥꯏꯕ ꯃꯥꯅ ꯄꯨꯡ ꯅꯍꯥꯟꯗꯩꯩ ꯍꯥꯏꯕꯗꯤ ꯍꯥꯏꯕꯅꯤ ꯍꯌꯦꯡꯅꯤ ꯀꯥꯎꯔꯨꯔꯦꯕ ꯍꯌꯦꯡ ꯄꯨꯡ ꯅꯤꯄꯥꯟ ꯏꯄꯥꯟꯗꯒꯤꯅꯅ ꯅꯤꯄꯥꯟꯗ ꯌꯧꯔꯛꯦ ꯑꯣ ꯍꯌꯦꯡ ꯂꯣꯏꯕꯗꯤ ꯑꯗꯨꯝ ꯄꯨꯡ ꯃꯔꯤ ꯃꯔꯤ ꯃꯈꯥꯏ ꯇꯥꯔꯅꯤ ꯑꯩꯗꯤ ꯒꯥꯔꯤꯁꯨ ꯂꯩꯇꯕ ꯑꯗꯣ ꯉꯁꯥꯏ ꯑꯩꯈꯣꯏ ꯁꯤꯒꯤ ꯏꯃꯥꯟꯅꯕꯤ ꯑꯃ ꯌꯥꯎꯕꯗꯣ ꯅꯨꯄꯤ ꯑꯃ ꯃꯥꯅ ꯃꯥꯏ ꯒꯥꯔꯤꯗꯣ ꯃꯣꯏ ꯃꯣꯏ ꯃꯥꯏ ꯅꯨꯄꯥꯗꯒꯤ ꯅꯠꯇ꯭ꯔꯒ ꯃꯣꯏ ꯀꯩꯅꯣꯗꯒꯤ ꯃꯣꯏ ꯃꯗꯣꯝꯆꯥꯗꯒꯤ ꯂꯧꯔꯒꯦ ꯑꯗꯨꯒ ꯑꯩꯈꯣꯏꯐꯥꯎ ꯂꯥꯛꯑꯒꯦ ꯑꯗꯩꯗꯤ ꯊꯧꯃꯤꯟꯅꯔꯒ ꯑꯩꯃꯥꯏꯅ ꯆꯠꯃꯤꯟꯅꯔꯁꯦꯅ ꯍꯥꯏꯔꯝꯕ ꯎ ꯑꯩꯅꯉꯥꯏꯈꯣꯀꯣ ꯈꯣꯠꯀꯣ ꯄꯥꯎ ꯍꯪꯅꯔꯝꯕꯒꯦ ꯑꯗꯨꯃꯥꯏꯅ ꯇꯧꯔ ꯆꯠꯇꯣꯔꯤ
ꯎꯝ ꯃꯣꯏꯒꯤ ꯃꯦꯗꯤꯀꯦꯜ ꯀꯦꯝꯗꯨꯗꯤ ꯀꯩ ꯂꯝꯗ ꯁꯤꯟꯗꯣꯏꯕ
ꯀꯣꯏ ꯐꯣꯠꯇꯣ ꯌꯥꯎ ꯀꯥꯞꯅꯕꯤ ꯇꯨꯔꯦꯜ ꯃꯄꯥꯟꯒꯤ ꯀꯩꯅꯣ ꯑꯉꯧ ꯉꯧꯕ ꯌꯥꯝ ꯍꯧꯋꯤ ꯃꯐꯝꯗꯣ ꯑꯗꯨ ꯌꯧ
ꯈꯪꯉꯤ ꯈꯪꯉꯤ ꯎꯝ
ꯍꯧꯇ꯭ꯔꯤꯉꯩꯒꯤ ꯃꯔꯛꯀꯤ ꯂꯝꯕꯤꯗ ꯑꯗꯨꯝ ꯃꯣꯏ ꯀꯝꯃꯨꯅꯤꯇꯤ ꯍꯣꯜ ꯑꯆꯧꯕ ꯑꯃ ꯂꯩ ꯍꯥꯏꯕꯀꯣ ꯑꯗꯨꯗꯨꯗ ꯇꯧꯗꯣꯏꯅꯦ ꯃꯤ ꯆꯥꯝꯃ ꯍꯦꯟ ꯃꯥꯜꯂꯦ ꯑꯩꯈꯣꯏ ꯇꯔꯨꯛꯀ ꯇꯔꯦꯠꯂ ꯁꯨꯏ ꯍꯥꯏꯕꯅꯦꯕꯀꯣ ꯑꯗꯨꯝ ꯉꯟꯇꯥ ꯂꯥꯛꯑꯣ ꯑꯥꯗ ꯀꯩꯀꯩ ꯇꯌꯨꯛ ꯉꯟꯇꯥꯒꯤ ꯆꯥꯕ ꯈꯣꯠꯄꯗꯣ ꯑꯥꯗ ꯑꯗꯨꯝ ꯐꯖꯅ ꯆꯥꯔꯁꯦ ꯄꯦꯁꯦꯟꯁꯨ ꯌꯥꯝꯗꯣꯏꯅꯤꯅ ꯑꯗꯨꯝ ꯂꯥꯛꯄꯤꯔꯣ ꯈꯣꯠꯄꯤꯔꯣꯅ ꯍꯥꯏꯕ ꯑꯗꯨꯏꯗꯨꯒꯤ ꯍꯌꯦꯡꯗꯤ ꯀꯩꯝꯇ ꯁꯪꯉꯔꯣꯏ ꯆꯥꯈꯤꯕ ꯑꯗꯨꯩ ꯄꯨꯡ ꯃꯔꯤ ꯃꯈꯥꯏ ꯇꯥꯔꯅꯤ ꯍꯜꯂꯛꯅꯤ ꯋꯥꯔꯅꯤ ꯄꯗꯥꯛꯄꯨ ꯇꯥꯔꯅꯤ ꯄꯥꯝꯃꯨꯏ ꯍꯌꯦꯡ ꯃꯇꯝꯁꯦ ꯋꯥꯔꯤ ꯁꯅ ꯂꯩꯔꯔꯣꯏ
ꯑꯗꯨꯅꯤ ꯍꯌꯦꯡꯗꯤ ꯅꯪ ꯋꯥꯔꯤ ꯁꯥꯒꯦ ꯍꯥꯏꯔꯁꯨ ꯋꯥꯔꯤ ꯁꯥꯥꯟꯅ ꯁꯥꯥꯟꯅ ꯉꯔꯥꯡꯒꯤ ꯑꯗꯨꯃꯥꯏꯅ ꯉꯔꯥꯡꯒꯤ ꯑꯗꯨꯃꯥꯏꯅ ꯑꯗꯨꯝ ꯎꯏꯔꯒ ꯂꯩꯔꯝꯃꯤ ꯐꯤꯕꯝꯅꯤꯅꯦ
ꯎ ꯍꯥꯟ ꯁꯨꯝ ꯆꯈꯤꯕꯅꯤꯅ ꯀꯩꯁꯨ ꯋꯥꯕꯗꯣ ꯈꯪꯗꯦꯕꯀꯣ ꯍꯧꯖꯤꯛꯇꯤ ꯂꯦꯞꯄꯨꯔꯒ ꯑꯃꯨꯛ ꯈꯪꯇꯧ ꯇꯧꯕꯗ ꯀꯩ ꯍꯥꯏꯅꯤ ꯈ꯭ꯋꯥꯡ ꯅꯥꯕꯒꯨꯝ ꯀꯩꯒꯨꯝꯕ ꯇꯧꯔꯒ ꯌꯥꯝ ꯋꯥꯕ ꯍꯦꯟꯖꯤꯟꯕꯗꯣ ꯑꯗꯨ ꯑꯗꯨꯃꯥꯏꯅ ꯇꯧꯋꯦꯕ
ꯅꯣꯏꯒꯤ ꯍꯧꯖꯤꯛꯀꯤ ꯄꯂꯦꯟꯒꯤ ꯀꯩꯅꯣꯗꯣ ꯗꯣꯛꯇꯔꯗꯣ ꯑꯗꯨ ꯑꯗꯨꯗꯨꯅ ꯅꯔꯣ ꯍꯥꯏꯔꯛꯏꯁꯦ
ꯍꯣꯏ ꯃꯥꯒꯤꯅꯦ ꯃꯥ ꯀꯩꯝ ꯇꯧ
ꯐꯩꯗ ꯑꯗꯨꯃꯥꯏꯅ ꯑꯃꯨꯃꯨꯛ ꯂꯦꯝꯅ ꯂꯥꯌꯦꯡꯕꯤꯕꯗꯣ
ꯂꯣꯏ ꯇꯧꯒꯅꯤ ꯁꯠꯄ ꯐꯨꯛꯄ ꯇꯧꯒꯅꯤ ꯍꯤꯗꯥꯛ ꯂꯥꯡꯊꯛꯁꯨ ꯑꯗꯨꯝ ꯆꯥꯡꯅ ꯍꯥꯏꯗꯤ ꯃꯌꯥꯝ ꯃꯥꯒꯤ ꯃꯤ ꯑꯇꯣꯞꯄ ꯍꯤꯗꯥꯛ ꯃꯣꯏꯒꯤ ꯌꯣꯟꯕ ꯃꯈꯩ ꯇꯧꯔꯒꯀꯣ ꯃꯌꯥꯝ ꯂꯧꯈ꯭ꯔꯕꯅꯦꯕ ꯐꯣꯊꯣ ꯀꯩꯀꯩ ꯊꯥꯔꯛꯄꯅꯦ
ꯁꯤꯒꯤ ꯅꯣꯏꯅꯅꯦ ꯂꯦꯝꯅ ꯂꯦꯝꯅ ꯃꯌꯥꯝꯗ ꯂꯥꯏꯌꯦꯡ ꯊꯣꯛꯏꯁꯦ ꯉꯁꯥꯏꯒꯤ ꯃꯥꯒꯤ ꯃꯥꯒꯤ ꯀꯩ ꯍꯥꯏꯅꯤ ꯏꯖꯠ ꯂꯩꯅꯅꯕꯒꯤ ꯑꯗꯨꯒ ꯑꯃꯨꯛꯁꯨ ꯃꯥꯒꯤ ꯀꯩꯅꯣ ꯃꯥꯒꯤ ꯂꯥꯏꯌꯦꯡ ꯁꯪꯗꯨꯕꯨ ꯃꯁꯛ ꯈꯪꯕꯤꯅꯕꯒꯤ ꯑꯣꯏꯅ ꯇꯧꯋꯤꯔꯕ
ꯃꯥꯅꯦ ꯃꯥꯅꯦ ꯍꯥꯏꯕꯗꯤ ꯍꯥꯏꯕꯗꯤ ꯑꯩꯈꯣꯏ ꯁꯤꯗ ꯁꯨꯃꯥꯏꯅ ꯀꯌꯥꯝ ꯈꯪꯅꯗꯦꯕꯀꯣ ꯀꯥꯟꯗꯤ ꯑꯦ ꯁꯨꯃꯥꯏꯅ ꯋꯥꯔꯤ ꯁꯥꯟꯅꯕ ꯅꯨꯡꯉꯥꯏꯕ ꯑꯗꯒꯤ ꯁꯨꯃꯥꯏꯅ ꯇꯧꯕꯤꯕ ꯍꯥꯏꯗꯤ ꯃꯣꯏꯁꯨ ꯃꯣꯏꯅ ꯂꯥꯛꯅꯤꯡꯕ ꯇꯥꯛꯅꯤꯡꯗꯕꯗꯨꯅ ꯀꯩꯅꯣꯅꯤꯗꯅꯀꯣ ꯑꯗꯒꯤ ꯑꯉꯥꯡꯒꯤꯁꯨ ꯍꯥꯏꯔꯦ ꯑꯍꯟꯒꯤꯁꯨ ꯁꯥꯏ ꯅꯪꯒꯤꯁꯦ ꯁꯨꯃꯥꯏ ꯁꯨꯃꯥꯏꯅ ꯇꯧꯕ ꯌꯥꯕ ꯂꯩ ꯑꯗꯣ ꯇꯧꯅꯤꯡꯉꯥꯏꯗꯤ ꯑꯗꯨꯝ ꯂꯥꯛꯑꯣ ꯇꯧꯅꯤꯡꯔꯁꯨ ꯍꯥꯏꯗꯤ ꯀꯩꯁꯨ ꯀꯥꯏꯗꯦ ꯈꯣꯠꯇꯦ ꯑꯗꯨꯝ ꯃꯣꯏꯗ ꯇꯧꯕ ꯌꯥꯕ ꯀꯩ ꯃꯌꯥꯝꯗ ꯄꯤꯕꯤꯕ ꯋꯥꯅꯤ ꯑꯗꯨꯒ ꯁꯤꯗ ꯁꯨꯃꯥꯏꯅ ꯀ꯭ꯂꯤꯅꯤꯛꯁꯨ ꯂꯩꯌꯦ ꯁꯨꯃꯥꯏꯅ ꯈꯪꯍꯟꯕꯒꯤ ꯋꯥꯅꯦꯕꯀꯣ ꯑꯗꯨꯗꯨꯒ ꯗꯥꯛꯇꯔ ꯃꯈꯩꯁꯨ ꯁꯨꯝ ꯊꯦꯡꯅꯔꯀꯥꯟꯗ ꯅꯨꯡꯉꯥꯏ ꯅꯨꯡꯉꯥꯏꯇꯦꯗꯣ ꯋꯥꯔꯤ ꯁꯥꯟꯅꯕ ꯈꯣꯠꯄꯁꯨ ꯈꯪꯅꯕ ꯑꯣꯏꯕ ꯑꯗꯨꯒꯤꯅꯤꯅ ꯑꯗꯨꯝ ꯄꯤꯔꯤꯅꯦ ꯃꯥꯒꯤꯗꯤ ꯍꯤꯗꯥꯛꯁꯨ ꯃꯌꯥꯝ ꯌꯥꯝ ꯍꯥꯏꯗꯤ ꯂꯩꯕ ꯈꯣꯠꯄ ꯄ ꯇꯧꯔꯛ ꯀꯥꯟꯗꯁꯨꯗꯥ ꯃꯤꯉꯣꯟ ꯑꯣꯏꯅ ꯇꯧꯕꯁꯦ ꯑꯗꯨꯝ ꯆꯪꯉꯤꯗꯅꯀꯣ ꯑꯗꯨꯝ ꯑꯗꯨꯕꯨꯗꯤ ꯈꯔ ꯈ ꯑꯗꯨꯝ ꯁꯥꯕꯤꯗꯣ ꯈꯣꯠꯇ ꯇꯧꯔꯒ ꯇꯥꯕꯤꯔꯒ ꯂꯩꯕꯁꯨ ꯂꯩꯔꯤꯅꯦꯕ ꯑꯗꯨ ꯑꯣꯏꯇꯥꯔꯁꯨ ꯃꯤ ꯑꯃꯒꯤ ꯍꯤꯗꯥꯛ ꯄꯤꯔꯛꯄ ꯍꯥꯏꯁꯦ ꯄꯩꯁꯥ ꯀꯌꯥꯝ ꯆꯪꯒꯅꯤ ꯌꯦꯡꯉꯣꯟꯅꯦ ꯑꯗꯨꯒꯤ ꯋꯥꯅꯤꯗ ꯑꯃꯨꯃꯨꯛ ꯇꯧꯊꯣꯛꯄꯤꯅꯦ ꯃꯤꯒꯤ ꯇꯧꯊꯣꯛꯄꯤꯕꯁꯨ ꯀꯥꯏꯗꯅꯀꯣ ꯑꯗꯨꯝ ꯑꯦ ꯃꯥꯏꯗꯤ ꯐꯔꯛꯄꯅꯤ ꯈꯣꯠꯄꯅꯦ ꯑꯗꯨꯃꯥꯏꯅ ꯈꯟꯅꯔꯒ ꯂꯥꯛꯄꯅꯤ ꯐꯩꯌꯦꯕ ꯇꯨꯡ ꯀꯣꯏꯅ
ꯃꯥꯅꯦ ꯊꯕꯛ ꯑꯃ ꯇꯧꯕ ꯍꯥꯏꯁꯦ ꯈꯔ ꯀꯠꯊꯣꯛꯄꯁꯨ ꯌꯥꯎꯗ ꯌꯥꯄꯣꯟꯇꯦꯗ ꯑꯩꯅ ꯄꯥꯝꯃꯦꯗꯅꯕꯨ ꯂꯣꯏꯅꯃꯛ ꯀꯩꯅꯣ ꯇꯧꯔꯒ ꯍꯥꯏꯕꯗꯤ ꯍꯤꯡꯃꯤꯟꯅꯕ ꯑꯃ ꯗꯔꯀꯥꯔ ꯂꯩꯗꯅ ꯃꯤꯑꯣꯏꯕ ꯃꯁꯦꯟꯅꯤꯅ ꯑꯩ ꯃꯥꯂꯦꯝꯁꯤꯗ ꯑꯩ ꯏꯇꯣꯝꯗ ꯅꯨꯡꯉꯥꯏꯔꯒ ꯍꯤꯡꯉꯒ ꯂꯩꯔꯒ ꯃꯥꯅ ꯅꯨꯡꯉꯥꯏꯗꯣꯏꯁꯦ ꯀꯩꯅꯣꯕ ꯑꯗꯨꯅ ꯀꯩꯁꯨꯝ ꯅꯨꯡꯉꯥꯏꯕ ꯌꯥꯔꯣꯏꯕ ꯑꯗꯨꯅ ꯃꯥꯒꯤ ꯑꯉꯝꯕ ꯊꯥꯛꯇ ꯃꯥꯅ ꯀꯠꯊꯣꯛꯄꯗꯨ ꯀꯩꯁꯨ ꯀꯥꯏꯗꯦ ꯍꯥꯏꯕ ꯉꯝꯗꯕ ꯑꯩ ꯑꯃꯅ ꯅꯪ ꯑꯃꯅ ꯃꯤꯒꯤ ꯃꯇꯦꯡ ꯄꯥꯡꯉꯨꯒꯦ ꯍꯥꯏꯔꯒ ꯁ ꯉꯝ ꯍꯣꯏ ꯂꯨꯄꯥ ꯇꯔꯥꯥꯁꯦ ꯄꯤꯌꯨ ꯀꯨꯟꯁꯦ ꯄꯤꯌꯨ ꯅꯠꯇ꯭ꯔꯒ ꯆꯥꯝꯃꯁ ꯄꯤꯌꯨ ꯍꯥꯏꯕꯗ ꯑꯗꯨꯐꯥꯎꯒꯤ ꯑꯩꯈꯣꯏꯅ ꯉꯝꯕꯒꯤ ꯆꯥꯡꯗꯨꯗꯤ ꯑꯩꯈꯣꯏꯅ ꯄꯤꯕ ꯉꯝꯃꯤꯗꯅ ꯑꯗꯨꯃꯥꯏꯅ ꯃꯣꯏꯁꯨ ꯃꯣꯏ ꯑꯉꯝꯕꯗꯨꯅꯦ ꯃꯣꯏꯅ ꯀꯠꯊꯣꯛꯏꯁꯦ
ꯍꯣꯏ ꯑꯗꯨꯅꯤ ꯈꯔ ꯈꯔ ꯇꯧꯕ ꯐꯩꯌꯦ ꯑꯗꯨ ꯍꯣ ꯍꯣꯏ ꯑꯗꯨꯗꯤ ꯊꯝꯃꯒꯦꯀꯣ
ꯑꯣ ꯊꯝꯃꯣ ꯊꯝꯃꯣ ꯑꯗꯨ ꯑꯩ ꯍꯣꯔꯦꯟ ꯑꯃꯨꯛ ꯇꯧꯔꯛꯀꯦ
ꯎ